ꯍꯜꯂꯣ ꯇꯥꯔꯕ꯭ꯔꯥ ꯎꯝ ꯀꯩꯅꯣ ꯃꯃꯥꯡꯒꯤ ꯁꯥꯟꯅꯈꯤꯕ ꯑꯗꯨꯗꯨꯒꯤ ꯁꯥꯟꯅꯈꯤꯕꯑꯩꯗꯣ
ꯍꯥ ꯊꯣꯛ ꯍꯧꯖꯤꯛ ꯁꯥꯟꯅꯕꯗ ꯏꯟꯗ꯭ꯔꯥ
ꯑꯃ ꯃꯨꯛ ꯃꯥꯡꯍꯜꯂꯦ ꯊꯣꯏꯕꯤꯒ ꯁꯥꯟꯅꯈꯔꯕꯗꯣ ꯊꯣꯏꯕꯤꯒ
ꯑꯩ ꯅꯝꯕꯔ ꯐꯣꯔ ꯑꯦꯅ ꯂꯣꯏꯕ ꯅꯠꯇ꯭ꯔꯣ
ꯃꯥꯅꯤ ꯃꯥꯅꯤ
ꯑꯗꯣ ꯍꯧꯖꯤꯛ ꯁꯥꯟꯅꯈꯤꯕꯗꯨ ꯊꯣꯛꯇꯦ ꯀꯃꯥꯏꯅ ꯇꯧꯔꯤꯅꯣ
ꯍꯧꯖꯤꯛ ꯁꯥꯟꯕꯗꯤ ꯊꯣꯛꯕꯤꯔꯣꯏꯌꯦ ꯂꯣꯏꯕꯗ ꯉꯥꯏꯃꯤꯅꯤ ꯑꯗꯨꯃꯥꯏꯅ ꯇꯧꯕꯁꯦ ꯉꯁꯥꯏꯒꯤꯗꯤ ꯌꯥꯎꯋꯦꯕ ꯉꯁꯥꯏ ꯑꯩꯅ ꯊꯣꯏꯕꯤ ꯁꯥꯟꯅꯩ ꯇꯧꯕꯗꯣ ꯑꯗꯨꯗꯤ ꯌꯥꯎꯔꯦ ꯆꯪꯉꯦ
ꯆ ꯆ ꯀꯌꯥ ꯄꯪꯒꯦ
ꯉꯁꯥꯏ ꯑꯃ ꯑꯍꯥꯟ ꯁꯥꯟꯅꯕꯗꯨ ꯑꯂꯤꯅꯥ ꯃꯥ ꯑꯦ ꯑꯩꯅ ꯇꯔꯥꯅꯤꯄꯈꯛ ꯐꯪ ꯂꯦꯔꯝꯃꯦ ꯃꯥꯅ ꯌꯥꯡꯈꯩ
ꯑꯣ ꯍꯧꯖꯤꯛ ꯍꯧꯖꯤꯛ ꯁꯥꯟꯅꯈꯤꯕꯗꯣ ꯃꯥ ꯆꯪꯉꯛꯇꯦ ꯌꯥꯏ ꯖꯦꯔꯣ ꯖꯦꯔꯣ ꯂꯩ ꯍꯧꯖꯤꯛ ꯁꯥꯟꯅꯈꯤꯕꯗꯣ
ꯏꯚꯦꯟ ꯁꯟꯗꯕꯩꯗꯣ
ꯇꯨꯝꯕꯤꯎꯝ
ꯑꯩ ꯑꯩꯗꯤ ꯑꯃꯨꯛ ꯊꯣꯛꯇꯦ ꯑꯗꯨ ꯑꯗꯨ ꯀꯥꯏ ꯂꯩꯍꯟꯒꯦ ꯀꯌꯥ ꯂꯩꯍꯟꯒꯦ ꯑꯗꯨꯅꯣ
ꯍ ꯑꯗꯨꯅꯤ ꯑꯩ ꯑꯩꯉꯣꯟꯗꯁꯨ ꯍꯧꯖꯤꯛ ꯑꯩꯉꯣꯟꯗꯁꯨ ꯍꯧꯖꯤꯛ ꯊꯣꯛꯇꯦꯕ ꯑꯩꯈꯣꯏ ꯅ ꯑꯩꯅ ꯇꯧꯔ ꯁꯥꯟꯅꯈꯤꯕꯗꯣ
ꯎꯝ ꯑꯗꯨꯅꯤ ꯀꯩꯗꯧꯦ ꯈꯪꯗꯦ ꯂꯥꯏ ꯅꯨꯡꯉꯥꯏꯇꯧꯋꯦ ꯈꯪꯗꯦ ꯉꯉꯥꯡꯁꯨ ꯑꯗꯨꯃꯥꯏꯅ ꯇꯧꯋꯦꯕ ꯅꯍꯥꯟ ꯇꯧꯕꯗꯣ ꯑꯩꯈꯣꯏ ꯋꯥꯏꯁꯤꯟꯅꯕꯗ꯭ꯔꯣ ꯅꯪꯒ ꯀꯥꯟꯅꯥꯅꯣꯝꯒ ꯁꯥꯟꯅꯕꯗ ꯖꯦꯔꯣ ꯖꯦꯔꯣ ꯕꯦꯁ ꯑꯣꯏꯔ ꯃꯥꯜꯂꯦ ꯁꯥꯔꯥ ꯖꯦꯔꯣ ꯖꯔꯣꯗꯣ ꯂꯩꯕꯅꯦꯕ ꯑꯗꯣ ꯀꯣꯟꯅ ꯑꯩꯈꯣꯏ ꯅꯣꯡꯉꯥꯜꯂꯒ ꯌꯦꯡꯀꯥꯟꯗꯣ ꯑꯗ ꯏꯈꯩꯊꯣꯏꯕꯤ ꯁꯥꯟꯅ ꯀꯥꯟꯁꯤ ꯂꯣꯏꯑꯕ ꯁꯤꯔꯣꯏ ꯔꯣꯏ ꯂꯩꯦꯕ ꯅꯣꯡꯉꯥꯜꯂꯀꯥꯟꯗꯕꯨꯗꯤ ꯁꯤꯣꯏ ꯄꯩꯁꯥ ꯆꯪꯉꯝꯃꯦꯕ ꯆꯪꯉꯝꯝꯕ ꯍꯥꯏ ꯁꯨꯃꯥꯏꯅ ꯑꯗꯨꯝ ꯂꯩꯔꯝꯃꯤꯗꯨꯀꯣ ꯍꯥꯏ ꯑꯗꯨꯃꯥꯏꯅ ꯇꯧꯋꯦ
ꯈꯪꯗꯦ ꯑꯗꯨꯅꯤ ꯀꯃꯥꯏꯅ ꯇꯧꯏ ꯆꯥꯠꯅꯣ ꯈꯪꯗꯦ ꯍꯧꯖꯤꯛꯁꯦ ꯂꯣꯏꯈ꯭ꯔꯕꯖꯥꯠꯂꯣ ꯈꯪꯗꯦ
ꯃꯣꯏꯅꯗꯤ ꯍꯥꯏꯕꯅꯤ ꯉꯁꯤꯅꯤ ꯂꯣꯏꯗꯣꯏꯅꯤ ꯍꯥꯏꯕ ꯀꯩꯅꯣ ꯍꯥꯏꯅ ꯄꯟꯈꯤꯕꯈꯤꯕꯗꯏ ꯑꯗꯣ ꯃꯣꯏ ꯃꯇꯝꯗ ꯈꯤꯇꯪ ꯋꯥꯠꯂꯝꯃꯤꯅꯤꯗ ꯑꯩꯅ ꯍꯪꯀꯥꯟꯗ ꯕꯦꯁꯣꯔ ꯍꯪꯀꯥꯟꯁꯦ ꯃꯥ ꯈꯔ ꯋꯥꯠꯂꯤꯗꯤ ꯍꯥꯏꯕ ꯉꯁꯤ ꯉ ꯉꯁꯤꯅꯤ ꯌꯥꯗꯤ ꯌꯥꯔꯤ ꯍꯥꯏꯕ
ꯍꯣꯏ ꯑꯗꯨꯅꯤ ꯑꯁ ꯉꯁꯤ ꯏꯊꯣꯏꯕꯤꯅ ꯉꯁꯤ ꯂꯣꯏꯗꯧ ꯃꯥꯜꯂꯦ ꯈꯔ ꯌꯥꯝ ꯁꯥꯟꯅꯧꯔꯛꯑꯣ ꯑꯩ
ꯍꯥꯏꯗꯤ ꯍꯥꯏꯕ ꯑꯗꯨ ꯍꯥꯏꯅꯕꯅꯦꯃ ꯍꯣꯏ ꯂꯣꯏꯔꯃꯤꯅ ꯅ ꯑꯃꯛ ꯀꯩꯅꯣꯗꯤ ꯅꯝꯗ꯭ꯔꯤꯕꯃꯣ
ꯍꯥ
ꯅ ꯑꯃꯨꯛ ꯅꯝꯗ꯭ꯔꯤꯕꯣ
ꯉꯝꯗ꯭ꯔꯤ ꯇ꯭ꯋꯦꯟꯇꯤꯗꯨ ꯂꯣꯏꯗ꯭ꯔꯤ
ꯑꯣ ꯃꯥꯏ ꯇ꯭ꯋꯦꯟꯇꯤꯗꯨ ꯄꯩꯁꯥ ꯁꯥꯝꯗꯧ ꯃꯥꯜꯦ ꯇ꯭ꯋꯦꯟꯇꯤꯗꯣ ꯑꯩꯈꯣꯏ ꯅꯍꯥꯟ ꯇꯦꯁꯇꯤ ꯊꯥꯗ꯭ꯔꯣ ꯊꯥ ꯀꯥꯟꯗꯗꯤ
ꯑꯥ
ꯑꯗꯨꯝ ꯄꯩꯁꯥ ꯄꯤꯔꯦ ꯈ ꯑꯩ ꯑꯩꯗꯤ ꯇ꯭ꯋꯦꯟꯇꯤꯗꯨꯒ ꯐꯤꯐꯇꯤꯗꯨ ꯈꯛꯇꯅꯦꯕ ꯁꯥꯟꯅꯩꯗꯣ ꯑꯗꯨ ꯑꯗꯨꯗ ꯐꯤꯇꯤꯗꯨꯁꯨ ꯊꯣꯏꯕꯤꯟꯗꯧꯑꯝ ꯑꯃꯅꯤꯅꯤꯅ ꯣ ꯑꯗꯣ ꯇ꯭ꯋꯦꯟꯇꯤ ꯇꯨ ꯐꯤꯞꯇꯤ ꯈ ꯇ ꯀꯥꯏꯠꯇ ꯁꯚꯦꯟꯇꯤ ꯈꯔ ꯍꯥꯏꯃ ꯆꯪꯉꯦꯕ ꯉꯁꯤ
ꯍ ꯑꯁ
ꯑ ꯣꯏꯣꯏ ꯊꯣꯏꯕꯤꯒꯤ ꯌꯥꯝꯃꯤꯗꯨꯅꯤ ꯀꯩꯅꯣ ꯉꯁꯤ ꯈ ꯉꯁꯤ ꯈꯛꯇ ꯉꯁꯤ ꯉꯔꯥꯡꯃꯥꯏ ꯇꯧꯀꯥꯟ ꯑꯥꯏꯟꯗ ꯌꯧꯗꯕꯗꯣ ꯑꯩ ꯅꯣꯏ ꯅꯣꯏꯗꯤ ꯈꯪꯕꯅꯤ ꯀ ꯈꯛꯇꯪ ꯍꯥꯏꯗꯤ ꯉꯁꯥꯏ ꯈꯛ ꯈꯛꯇ ꯁꯟꯗꯣꯛ ꯐꯗꯅꯤꯅ ꯀꯩꯁꯨ ꯀꯥꯏꯗꯦꯅ ꯑꯗꯨꯃꯥꯏ ꯂꯤꯁꯤꯡ ꯑꯃ ꯏꯂꯥꯏ ꯂꯥꯏꯅ ꯇꯥꯜꯂꯤꯕꯅꯤ ꯀꯩꯅꯣ ꯐꯪꯉꯩꯗꯅꯥꯏ
ꯍꯣꯏ ꯑꯩ ꯌꯣꯟꯒ ꯎꯔꯦ ꯉꯁꯥꯏ ꯃꯥꯃꯅ ꯍꯥꯏꯔꯀꯥꯟꯗ
ꯂꯤꯁꯤꯡ ꯑꯃ ꯍꯥꯏꯀꯥꯟꯗ ꯊꯥꯖꯗꯕꯗꯣ ꯍꯣꯏꯅꯦ ꯑꯗꯨꯃ ꯌꯧꯗꯣꯛꯑ ꯃꯥꯟꯖꯗ꯭ꯔꯣ ꯄꯩꯁꯥ ꯀꯌꯥꯅꯣ ꯈꯪꯗꯃꯤꯅ ꯑ ꯑꯕꯣꯛ ꯃꯣꯏꯒꯤ ꯊꯒꯛ ꯀꯩꯗ ꯌꯧꯔꯦ ꯍꯥꯏ ꯂꯤꯁꯤꯡ ꯑꯃ ꯁꯤꯡ ꯑꯃ ꯍꯥꯏꯁꯤꯦ ꯁꯤ ꯑꯃ ꯍꯥꯏꯁꯤ ꯀꯩꯅꯣꯗꯣ ꯑꯩ ꯅꯝꯕꯗꯣ ꯂꯤꯁꯤꯡ ꯑꯃ ꯈꯔ ꯍꯦꯜꯂꯦꯔꯦ ꯃꯥꯏꯁꯨ ꯈꯔ ꯆꯪꯉꯦ ꯍꯥꯏꯅꯤ ꯎꯝ ꯉꯔꯥꯡ ꯅꯍꯒꯥꯡꯗꯤ ꯇꯧꯗꯦ ꯉꯁꯥꯏꯀꯗꯣ ꯃꯁꯤ ꯉꯔꯥꯡ ꯂꯥꯛ ꯈꯪꯗꯦ ꯑꯃ ꯑꯣꯏꯀꯥꯟꯗꯗꯤ ꯌꯥꯝ ꯁꯨꯝ ꯌꯦꯡꯖꯕꯤꯔꯣꯀꯣ ꯐꯪꯗꯕꯩ ꯌꯥꯝ ꯌꯦꯡꯗꯕꯤꯗ ꯀꯩꯅꯣꯃꯅ ꯇꯧꯕꯤꯗꯣ ꯁꯝ ꯁꯝ ꯇꯧꯁꯤꯟꯈꯤꯕ ꯂꯩꯗꯥꯏꯅꯦ ꯃꯤ ꯏꯕ ꯇꯅꯤꯡꯒꯤ ꯀꯃꯥꯏꯅ ꯇꯧꯋꯤ
ꯆꯠꯃꯤꯟꯁꯟ ꯇꯧꯈꯤꯕ ꯍꯥꯏꯗꯤ
ꯃꯤꯅꯦꯩ ꯋꯥꯡ ꯉꯥꯡꯉꯒ ꯑꯩꯈꯣꯏ ꯉꯁꯥꯏ ꯃꯈꯥ ꯈꯔ ꯊꯥꯔꯛꯇ꯭ꯔꯣ
ꯑꯥ
ꯁ ꯇꯧ ꯇꯧꯁꯤꯅ ꯁꯨꯝꯕꯁꯨ ꯌꯥꯎꯋꯦꯕ ꯏꯗꯕꯤꯗ ꯃꯁꯥꯏ ꯏꯗꯤ ꯈꯔ ꯏꯕꯗꯨꯣ ꯁꯦꯝꯗꯣꯛꯇꯕꯤꯗ ꯊꯣꯏꯗꯣꯛꯏ ꯁꯝ ꯇꯣꯛꯅꯤꯡꯕ ꯀꯃꯥꯏ ꯌꯥꯎꯋꯦ ꯑꯩꯅ ꯑꯩ ꯑꯁ ꯑꯩꯗꯤ ꯍꯩꯇ ꯀꯦꯅꯦ ꯍꯥꯏ ꯀꯥꯟꯗ ꯃꯥꯅ ꯁꯨꯃꯥꯏꯅ ꯇꯧꯦ ꯑꯩꯈꯣꯏ ꯑꯃꯨꯛ ꯏꯟꯗꯟ ꯌꯥꯎꯕꯗꯣ ꯑꯗꯨꯕ ꯑꯗ ꯑꯩꯈꯣꯏ ꯃꯣꯏ ꯀꯔꯤ ꯏꯕꯅ ꯑꯩꯈꯣꯏ ꯑꯦ ꯕꯤ ꯁꯤ ꯃꯌꯦꯛꯇ ꯏꯔꯒ ꯑꯗꯨꯗ ꯇ꯭ꯔꯥꯟꯁꯄꯠꯁꯣꯛꯊꯣꯛ ꯁꯣꯛꯄ ꯑꯃ ꯂꯩꯇ꯭ꯔꯣ
ꯑꯗꯨ ꯀꯃꯥꯏꯅ ꯁꯦꯝꯗꯣꯛꯀꯦ ꯑꯗꯨꯏꯗꯣ
ꯑꯩ ꯃꯦꯅꯨ ꯌꯦꯁꯪꯒ ꯌꯥꯎꯃꯦ
ꯑꯣ
ꯅꯗꯤ ꯈꯪꯗꯦ ꯑꯩ ꯌꯥꯎꯂꯦꯝꯃꯤ
ꯑꯗꯨꯏꯗꯨꯅꯦ ꯑꯩꯩꯅ ꯑꯝꯇ ꯈꯜꯂꯤꯁꯦ
ꯑꯗꯨꯂꯨꯅꯥꯟ ꯑꯩ ꯇꯧꯀꯥꯟ ꯊꯣꯏꯕꯤꯟ ꯇꯧꯕꯗꯣ ꯍ ꯍꯣꯏꯒꯤ ꯁꯟꯗꯣꯛꯑꯦꯅ ꯁꯟꯗꯣꯏ ꯇꯧꯀꯥꯟꯗ ꯑ ꯍꯥꯏ ꯄꯨꯔꯥ ꯏꯊꯣꯛꯑꯦꯅ ꯑꯗꯨꯒ ꯃꯄꯥ ꯃꯄꯥ ꯈꯛꯇꯗꯣꯛ ꯁꯤꯟꯗꯣꯛꯄ ꯑꯗꯨ ꯑꯗꯨ ꯊꯨꯔꯦꯅ ꯄꯣꯠꯇꯣ ꯑꯗꯨꯃꯥꯏꯅ ꯇꯧꯋꯤ ꯑꯩ ꯁꯟꯗꯣꯛꯇꯔꯤꯦꯅꯦ ꯑꯦ ꯁꯟꯗꯣꯛꯇ꯭ꯔꯦ ꯑꯩ ꯃꯁꯥ ꯌꯥꯎꯖꯔꯝꯃꯦ ꯃ ꯌꯥꯎꯔꯅꯤ ꯐꯣꯟ ꯃꯁꯥ ꯑꯗꯨꯝ ꯌꯥꯎꯖꯕꯅꯤ
ꯍꯣꯏ ꯑꯩꯅ ꯑꯃꯨꯛ ꯏꯪꯂꯤꯁꯀꯤ ꯇ꯭ꯔꯥꯟꯁꯂꯦꯠꯇꯨ ꯌꯥꯎꯗꯕ
ꯑꯦ ꯕꯤ ꯁꯤ ꯍꯥꯏꯔꯒ ꯁꯃꯥꯏꯅ ꯊꯥ ꯁꯨꯝꯧꯗ ꯃꯩꯇꯩ ꯃꯩꯇꯩ ꯃꯌꯦꯛ ꯊꯥꯕꯅꯤ ꯑꯗꯨꯃꯥꯏꯅ
ꯑꯣ ꯃꯩꯇꯩ ꯃꯌꯦꯛ ꯍꯦꯕꯤ ꯁꯤ ꯌꯥꯏꯗ ꯊ ꯑꯩ ꯌꯦꯡꯒꯦ ꯑꯗꯨꯃꯥꯏꯅ ꯇ꯭ꯔꯣꯕꯗ
ꯑꯣ ꯅꯠꯇ꯭ꯔꯒ ꯌꯥꯎꯗꯧꯗ꯭ꯔꯒꯗꯤꯅꯦ ꯍꯧꯖꯤꯛꯀꯤ ꯆꯪꯉꯀꯥꯟꯗꯣ ꯀꯤꯕꯣꯔꯗ ꯀꯩꯀꯩꯗꯣ ꯅꯃꯉꯥꯅ ꯆꯪꯉꯀꯥꯟꯗ ꯂꯩꯗꯅ ꯑꯗꯨ ꯀꯥꯟꯗ ꯃꯅꯨꯡꯗ ꯆꯠꯇꯨꯔꯒ ꯌꯥꯕꯅꯦꯕ ꯑꯩꯈꯣꯏ ꯑꯦꯠ ꯇꯧꯁꯤꯟꯕ ꯍꯥꯏꯇꯥꯔꯦ
ꯍꯥꯥ
ꯑꯗ ꯌꯥꯕ꯭ꯔꯦ ꯃꯥꯥꯏꯅ ꯏ꯭ꯔꯁꯤꯝꯕ
ꯌꯦꯡꯒꯤꯇꯕꯨ ꯌꯦꯡꯉꯤ ꯌꯥꯔꯒꯗꯤ ꯐꯩꯗꯅ
ꯑꯃꯔ ꯀꯣꯜ ꯇꯧꯁꯤꯔꯛꯑꯣ ꯍꯥꯏꯌꯦ ꯎꯝ ꯍ ꯍꯣꯏꯀꯣ ꯑꯗꯨꯝ ꯄꯥꯏꯀꯣ ꯑꯃꯔ ꯃꯤ ꯁꯦꯝ ꯊꯥꯖꯤꯟ ꯀꯣꯠꯇꯨ ꯂꯩꯕꯤꯔꯛꯀꯥꯟꯅꯤꯅ ꯀꯣꯜ ꯇꯧ ꯁ ꯃꯦꯁꯦꯖ ꯍꯥꯆꯤꯜꯂꯛꯑꯅ ꯀꯣꯜ ꯇꯧꯔꯤ ꯍꯥꯏꯒꯒꯦ
ꯍꯣꯏ ꯑꯩꯗꯤ ꯇꯨꯝꯅꯤꯡꯉꯝ ꯁꯤ ꯂꯣꯏꯔ ꯇꯨꯝꯃꯅꯤ
ꯍꯥꯥ
ꯊꯝꯅꯤꯡꯉꯦꯕ ꯉꯥꯏꯍꯥꯛꯇꯪ ꯇꯨꯝꯃ ꯍꯣꯔꯦꯅ ꯍꯧꯒꯠꯂꯒ ꯐꯜ
ꯑꯦ ꯀꯩꯅꯣꯗꯤ ꯍꯧꯔꯕꯣ ꯑꯦ ꯊꯥꯗꯅꯕꯗꯤ ꯍꯧꯔꯕꯣ
ꯆꯥꯗꯕ ꯍꯥꯎꯗ꯭ꯔꯤ
ꯑ ꯑꯔ ꯍꯥꯏꯁꯤꯦꯁ ꯀꯣꯜ ꯇꯧꯁꯤꯔ ꯍꯥꯏꯁꯤꯦ ꯑ ꯆ ꯆꯉꯦ ꯍꯥꯏꯅꯤ ꯑꯗꯨꯗꯤ ꯑꯦ ꯑꯃꯨꯛ ꯇꯨꯝꯂꯦꯅꯦ ꯄꯥꯛꯇꯤ ꯇꯥꯅꯤꯍ ꯑꯍꯥꯟꯕꯗꯣ
ꯍꯣꯏ ꯌꯦꯡꯉꯥꯗꯣꯅ ꯠ
ꯑꯗꯨ ꯃꯁꯠ ꯂꯣꯏꯊꯩ ꯑꯃꯥ ꯇꯨꯝꯕꯅꯥ ꯐꯩꯩꯅ
ꯎꯝ ꯉꯁꯥꯏꯁꯨ ꯑꯥꯅꯥ ꯀꯩꯅꯣ ꯇꯧꯗꯕ ꯐꯖꯅ ꯑꯩꯗ ꯄꯊꯥꯗ ꯐꯪꯗꯦ
ꯍꯣꯏꯅꯦ ꯃꯤ ꯌꯥ ꯁꯤꯟꯅꯕꯅꯤꯅ ꯑꯃꯨꯛ ꯇꯨꯝꯕꯁꯨ ꯀꯩꯁꯨ ꯐꯉꯣꯏꯅꯦ ꯑꯗꯨꯝ ꯑꯉꯥꯡꯁꯨꯝ ꯁꯩꯅꯥ ꯂꯩꯔꯗꯤ
ꯃꯣꯏꯗꯤ ꯍꯥꯏꯕꯅꯤ ꯃꯝꯆꯥꯅꯕꯨꯗꯤ ꯑꯅꯤ ꯉꯥꯏꯍꯥꯛꯇꯪ ꯄꯣꯊꯥꯎ ꯀꯔꯥꯏꯗꯒꯤ ꯃꯤ ꯑꯗꯨꯝ ꯇꯣꯗꯥꯥ ꯇꯣꯂꯥ ꯇꯧꯒꯤꯕ ꯑꯣꯏꯗꯤ ꯈꯔ ꯐꯥꯕ ꯍꯣꯏꯗ ꯂꯛꯑꯗꯤ ꯑꯗꯨꯝ ꯇꯨꯝꯒꯠꯇꯣꯏꯗꯅ
ꯎꯝ
ꯑꯗꯨꯃꯥꯏꯅ ꯇꯧꯕ ꯅꯠꯇꯕꯅꯤꯅ
ꯎ ꯀ ꯀꯅꯤ ꯊꯟꯕ ꯍꯣꯏꯅꯦ ꯑꯗꯨꯕꯨ ꯍꯌꯦꯡ ꯈꯜꯂꯦ ꯀ ꯁꯤꯅꯕꯨꯗꯤ ꯐꯔꯛꯀꯅꯤ ꯑꯗꯨꯁꯨ ꯁꯥꯔ ꯃꯤ ꯑꯇꯣꯞ ꯀꯩꯅꯣꯅꯤꯅ ꯀꯣ ꯁꯨꯝꯇꯎꯄꯥꯅꯦꯅ ꯄꯨꯅꯕꯥ ꯅꯥꯇꯥ ꯃꯤꯅꯤ ꯍꯥꯅꯥ ꯑꯗꯨꯅꯥꯅꯤ ꯍꯣꯏ ꯈꯔꯥꯇꯧꯃꯥꯏꯟ ꯍꯥꯏꯦꯛꯆꯥꯅꯤꯗ ꯎꯝ ꯀꯔꯤ
ꯃꯥ ꯌꯦꯡꯖꯤ ꯂꯧꯗ꯭ꯔꯕꯣ
ꯑꯁ ꯐꯖꯥ ꯌꯥꯑꯣꯇꯦꯗꯥ ꯁꯦꯁ ꯍꯨ ꯍꯨ ꯍꯨ ꯌꯥꯑꯣꯇꯦꯗ ꯇꯧꯗ ꯈꯔ ꯈꯔ ꯀꯥꯁꯤꯗꯤ ꯍꯥꯏꯕꯅꯤ ꯀꯩꯅꯣ ꯔꯍꯨꯜ ꯅꯥ ꯃꯥꯌ ꯍꯥꯏꯖꯕ ꯍꯥꯏꯗꯤ ꯑꯃꯑꯣ ꯀꯥꯗ ꯍꯥꯏꯗꯩ ꯁꯤꯟꯗꯥꯏ ꯅꯥꯇꯕꯤꯗ ꯁꯨꯟꯗꯥꯏ ꯑꯣꯏꯔꯁꯨ ꯀꯦ ꯍꯥꯏꯗꯤ ꯊꯅꯥ ꯊꯥꯅꯥ ꯊꯥꯅꯊꯅꯥ ꯅꯥꯠꯔꯁꯨ ꯍꯌꯤꯡ ꯀꯣꯟꯅ ꯃꯔꯛ ꯑꯃꯥ ꯍꯣꯌ ꯊꯣꯀ ꯀꯣꯏ ꯈꯔꯥ ꯈꯔꯥ ꯑꯗꯨꯝ ꯇꯨꯅꯤꯕ ꯀꯥꯕꯥ ꯀꯟꯒꯨꯅꯦꯕꯥ ꯍꯧꯒꯤ ꯇꯥꯁꯥ ꯍꯧꯃꯗꯨ ꯁꯠꯇꯁꯨ ꯀꯦ ꯀꯥꯥꯁꯒ ꯍꯥꯏꯅꯕ ꯀꯥꯑꯣ ꯑꯣꯏꯔꯛꯠꯅꯤ ꯃꯀ꯭ꯔꯨ ꯕꯦ ꯍꯥꯏꯕꯅꯤ ꯕꯤꯁꯦ ꯍꯣꯏꯅꯥ ꯃꯊꯡ ꯀꯥꯀꯟꯁꯨ ꯑꯗꯨꯝ ꯍꯤꯔꯣꯒꯥ ꯍꯥꯏꯒꯦꯃꯤ
ꯃꯊꯡ ꯀꯥ ꯀꯟ ꯍꯥꯏꯔꯛꯑꯣ
ꯎꯝ ꯍꯣꯏ ꯌꯦꯡꯁꯤ ꯃꯑꯣꯡꯗꯤ ꯍꯥ ꯍꯥꯏꯕ ꯍꯥꯏꯗꯤ ꯀꯩꯔꯣꯝ ꯇꯥꯗꯦ ꯒꯤꯗꯨ ꯈꯪꯗꯃꯤꯅꯀꯣ ꯉꯥꯗꯨꯝ ꯍꯣꯏ ꯀꯥꯕꯩꯕꯨꯗꯤ ꯅꯨꯪꯉꯥꯏꯕꯥ ꯑꯩꯈꯣꯏꯁꯨ ꯅꯨꯉꯥꯏ ꯀꯪꯕ ꯁꯨꯃꯥꯏꯅ ꯇꯧꯕꯁꯦ ꯃꯤ ꯈꯔ ꯌꯥꯝꯃꯒ ꯍꯥꯏꯇꯥꯔꯦ ꯁꯨꯝ ꯁꯨꯝ ꯀꯥꯕ ꯑꯗꯨꯉꯥꯏꯗꯅ ꯇꯥꯗ꯭ꯔꯁꯨ ꯃꯈꯣꯟꯜꯁꯦ
ꯇꯥꯏ ꯇꯥꯏꯌꯦ ꯃꯈ ꯇꯥꯏ
ꯍꯅꯤ ꯏꯅꯦꯀꯣ ꯑꯖ ꯄꯔꯦ ꯑꯩꯕꯨ ꯒꯥꯔꯤꯅꯤꯅꯦ ꯂꯣꯏꯔꯦꯕ
ꯀꯩ ꯑꯅꯣ
ꯀꯩꯅꯣ ꯃꯥꯜꯂꯤ ꯑꯩꯈꯣꯏ ꯊꯥꯏꯅꯒꯤ ꯑꯦꯁꯦꯁꯀꯨꯝꯕ ꯃꯥꯜꯂꯤ ꯑꯔꯦꯝꯕ ꯈꯣꯠꯂꯪ ꯈꯪꯪꯒꯨꯝ ꯌꯥꯎꯗ꯭ꯔꯣ
ꯑ
ꯎꯝꯦ ꯈꯕ ꯑꯃꯗꯨꯁꯨ ꯐꯣꯟ ꯐꯣꯟ ꯇꯧꯁꯤꯔꯣꯕ ꯇꯧꯔꯛꯄꯅꯤ ꯇꯧ ꯌꯥꯕ꯭ꯔꯥ ꯄꯨꯡꯕꯨꯗꯤ ꯉꯜꯂꯤ ꯉꯁꯤ ꯉꯜꯂꯤꯗ꯭ꯔꯣ ꯎꯝ ꯑꯩꯌꯨ ꯑ ꯇꯧꯔꯝꯃꯒꯩꯅ ꯈꯜꯂꯤꯁꯤꯦ ꯀꯦꯞ ꯁꯥꯟꯅꯕꯒꯩ ꯇꯧꯕꯅꯤ ꯂꯩꯕꯅ ꯂꯩ ꯑꯌꯨꯛ ꯀꯅꯥ ꯆꯠ ꯃꯥꯗꯤ ꯄꯨꯡ ꯀꯩꯅꯣ ꯅꯤꯄꯥꯟ ꯅꯄꯥꯥꯗꯣ ꯑꯣ ꯄꯥꯟꯗ ꯃꯥꯥꯏ ꯌꯦꯅꯣ ꯆꯂꯦ ꯃꯥꯅ ꯀꯩ ꯇꯧꯕ ꯇꯈꯣꯏ ꯇꯒ ꯍꯒ
ꯀꯔꯥꯏꯗ
ꯏꯝꯐꯥꯟ ꯏꯝꯐꯥꯟꯗ
ꯏꯝꯐꯥꯜꯗ ꯅꯨꯡꯇꯤꯒꯤ ꯆꯠꯂꯤꯔꯣ ꯑꯩꯁꯦ
ꯆꯂꯤꯝ ꯇ ꯆꯂꯤꯝ ꯈꯔ ꯄꯨꯡ ꯕꯥꯔꯣ ꯃꯌꯥꯗꯝꯕ ꯍꯜꯂꯛꯄ ꯌꯨꯝ ꯌꯧꯀꯥꯟꯗ ꯎꯝ ꯍ ꯍ ꯀꯀꯝꯖ꯭ꯔꯣ ꯇꯥꯕꯒ
ꯇꯥꯏ ꯇꯥꯏ ꯐꯣꯟ ꯇꯧꯁꯨ ꯂꯩꯔꯣ
ꯀꯅꯥꯣꯠꯇꯧ ꯂ ꯂꯩꯖꯁꯦ ꯀꯥꯁꯤꯡꯤꯡ ꯉ ꯀꯔꯗꯅ ꯁꯦꯀꯥ ꯃꯌꯥꯝ ꯇꯝꯁꯦ ꯈꯔꯁꯨ ꯉꯥꯏꯅ
ꯄꯩꯁꯥ ꯐꯪꯗꯧꯔꯦ ꯇꯣꯂꯣꯞ ꯄꯤꯔꯒꯦ ꯍꯥꯏꯔꯛꯏ ꯖꯥꯠꯂꯥ
ꯍꯥꯥ
ꯄꯁꯥꯄꯗꯔꯦꯇꯣꯂ ꯄꯤꯔꯒꯦ ꯍꯥꯏꯔꯛꯏꯖꯥꯠꯂꯥꯕ
ꯁꯦꯈꯥꯏ ꯀꯔꯤ ꯌꯉ ꯀꯅꯥ ꯐꯩꯁꯅ ꯑꯪ ꯁꯨꯝ ꯇꯗꯤꯦꯁꯨ ꯀꯥꯖꯟ ꯉꯒꯥꯏꯁꯦ ꯑꯆ ꯂ
ꯑꯣꯏꯔꯝꯗꯦꯕ
ꯊꯝꯕꯁꯦ ꯑꯗꯨ ꯁꯝꯖꯕꯅ ꯍꯥꯏꯔꯣ ꯃꯥꯥꯏꯅ ꯇꯧꯊ ꯍꯥꯏꯃꯤ ꯉꯁꯥꯏꯖꯣꯝꯗꯝ ꯃꯁ ꯈꯥ ꯃꯃꯤꯡ ꯑꯗꯨꯁꯨ ꯃꯣꯏ ꯀꯪꯂꯥ ꯂꯩꯕꯅꯅꯦ ꯃꯃꯤꯡ ꯑꯗꯨꯃꯥꯏꯅ ꯃꯃꯤꯡ ꯀꯧꯕꯧ ꯂꯩꯇꯦꯟꯗ꯭ꯔꯣ ꯍꯥ ꯑꯦ ꯇꯥꯔ ꯇꯥꯔꯦ ꯍꯣꯏ ꯍꯣꯏ ꯑꯗꯨꯗꯤ ꯊꯝꯃꯒꯦ ꯊꯝꯃꯒꯦ ꯍꯣꯏ ꯌꯦꯡꯉꯒꯦ ꯑꯇ ꯑ ꯇꯧꯔꯒ ꯊꯝꯃꯦ ꯊꯝꯃꯦ ꯎꯝ ꯑꯩ ꯊꯝꯒꯦꯀꯣ